ꯑꯣ
ꯇꯥꯕꯤ ꯔꯣꯍꯤꯇꯥꯣ
ꯇꯩ
ꯏꯟꯇꯎꯁꯤ ꯆꯥꯛ ꯆꯥꯔꯕꯣ
ꯆꯥꯔꯦ
ꯀꯩ ꯃꯩꯊꯦꯜꯠ ꯆꯥꯔꯤꯒꯦ ꯏꯇꯥꯎꯁꯦ
ꯑꯍꯥꯎꯕ ꯆꯥꯏꯌꯦ
ꯀꯔꯤ ꯃꯊꯦꯜ ꯆꯥꯔꯒꯦ
ꯌꯦ ꯅ ꯇꯥꯎꯕ ꯆꯆꯥꯑ
ꯌꯦ ꯇꯥꯎꯕ ꯐꯇꯔꯣ
ꯅꯠꯇꯦ ꯀꯣꯕꯤꯁꯨ ꯌꯥꯎꯋꯦ
ꯀꯥꯡꯁꯣꯏꯗꯤ ꯌꯥꯎꯗ꯭ꯔꯣ
ꯅꯪꯁꯨ ꯌꯥꯎꯗꯦ
ꯀ ꯁꯣꯏ ꯆ ꯑꯗ ꯦꯍꯤꯔꯎ
ꯄꯩꯁꯥꯗꯤ ꯀꯥꯡꯁꯣꯏ
ꯆꯥꯛꯗꯤ ꯊꯣꯡꯕ ꯍꯩꯕ꯭ꯔꯣ
ꯐꯩꯗꯗꯤ ꯑꯩꯈꯣꯏ ꯅꯨꯄꯤꯁꯨ ꯅꯨꯄꯥꯒꯤ ꯊꯕꯛꯁꯨ ꯂꯣꯏ ꯇꯧꯔꯛꯄ ꯑꯣꯖꯥꯠꯅꯤ ꯍꯥꯏꯔ
ꯑꯣ ꯏꯇꯥꯎꯁꯦ ꯊꯕꯛ ꯂꯣꯏ ꯈꯪꯕ ꯃꯥꯜꯂꯦꯅꯦ
ꯈꯪꯉꯦ ꯈꯪꯉꯦ ꯀꯦꯔꯣꯝ ꯁꯥꯟꯅꯕꯁꯨ ꯍꯩꯌꯦ ꯐꯨꯠꯕꯣꯜ ꯁꯥꯟꯅꯕꯁꯨ ꯍꯩꯌꯦ ꯐꯨꯅꯥꯕꯁꯨ ꯍꯌꯦ ꯀꯥꯞꯄꯁꯨ ꯍꯩꯌꯦ ꯅꯧꯕꯁꯨ ꯍꯩꯌꯦ ꯂꯥ ꯂꯥ ꯉꯥꯎꯁꯤꯟꯅꯕꯁꯨ ꯍꯥꯏꯌꯦ ꯂꯣꯏ ꯍꯩꯌꯦ
ꯂꯣꯏ ꯍꯩꯌꯦꯕ ꯐꯩ ꯑꯗꯨꯗꯤ ꯑꯩꯉꯣꯟꯁꯨ ꯈꯔ ꯑꯩꯉꯣꯟꯁꯨ ꯈꯔ ꯇꯥꯛꯄꯤꯔꯣꯅꯦ
ꯂꯥꯏꯔꯤꯛꯁꯨ ꯍꯩꯌꯦ ꯀ꯭ꯂꯥꯁ ꯐꯥꯏꯚ ꯐꯥꯎꯕ ꯇꯝꯃꯦ ꯑꯩꯗꯤ
ꯑꯣ ꯑꯗꯨꯗꯤ ꯈꯤꯇꯪꯗꯤ ꯀꯣꯠꯂꯝꯃꯨꯅꯤꯗ
ꯑꯦ ꯍꯩꯌꯦ
ꯊꯥꯖꯕ ꯈꯤꯇꯪ ꯈꯤꯇꯪ ꯀꯩꯅꯣ ꯇꯧꯔꯦ ꯈꯤꯇꯪ ꯒꯣꯠꯂꯦ ꯑꯣ ꯏꯇꯥꯎꯁꯦ ꯍꯦꯟꯗꯛ ꯀꯩ ꯊꯕꯛ ꯇꯧꯔꯤꯅꯣ
ꯑꯩ ꯑꯣꯖꯥ ꯃꯆꯥ ꯑꯝꯇꯪ ꯇꯧꯋꯦ
ꯎꯝ ꯐꯔꯦ ꯐꯔꯦ ꯄꯩꯁꯥ ꯑꯗꯨꯗꯤ ꯄꯩꯁꯥ ꯌꯥꯝ ꯇꯥꯟꯕ ꯃꯥꯜꯂꯦꯅꯦ ꯏꯇꯥꯎꯁꯦ
ꯄꯩꯁꯥ ꯌꯥꯝ ꯇꯥꯟꯗꯦ
ꯎꯝ
ꯄꯩꯁꯥꯁꯦ ꯀꯔꯤꯅꯣ ꯑꯩ ꯄꯩꯁꯥ ꯈꯪꯗꯦ
ꯄꯩꯁꯥꯗꯤ ꯅꯨꯡꯇꯤ ꯅꯨꯡꯇꯤ ꯗꯔꯀꯥꯔ ꯂꯩꯕ
ꯅꯨꯡꯇꯤ ꯗꯔꯀꯥꯔ ꯂꯩꯕ ꯀꯔꯤ ꯑꯩ ꯗꯔꯀꯥꯔ ꯂꯩꯕꯗꯤ ꯆꯥꯛ ꯈꯛꯇꯅꯦ
ꯑꯩꯁ ꯆꯠ ꯈꯛꯇꯅꯤꯅꯦ ꯍꯧꯖꯤꯛꯀꯥꯟꯗꯤ ꯄꯩꯁꯥ ꯉꯥꯛꯇꯅꯤꯅꯦ ꯍ ꯗꯔꯀꯥꯔ ꯂꯩꯔꯤꯁꯤ
ꯗꯤ ꯄꯩꯁꯥꯗ ꯀ ꯇꯗꯤ
ꯃꯄꯥꯟ ꯃꯄꯥꯟ ꯊꯣꯛꯁꯤ ꯄꯩꯁꯥ ꯆꯥꯛ ꯆꯁꯤ ꯄꯩꯁꯥ ꯏꯟꯁꯥꯡ ꯍꯥꯎꯗ꯭ꯔꯦ ꯄꯩꯁꯥ ꯄꯩꯁꯥ ꯉꯥꯛꯇꯅꯤ ꯍꯟꯗꯛꯁꯦ
ꯌꯦꯟꯁꯥꯡ ꯍꯥ ꯍꯧꯅꯤꯡꯉꯗꯤ ꯌꯨꯝꯗ ꯁꯥ ꯌꯦ ꯑꯣ ꯀꯔꯤ ꯀꯔ ꯌꯥꯝ ꯂꯩ ꯖꯥꯠꯅꯤ ꯗꯗꯥ ꯑꯗꯣ ꯍꯥꯊꯣ ꯊꯣꯡꯉꯥ ꯆꯥꯔꯒ ꯂꯣꯏꯔꯦ
ꯑꯣ ꯑꯩꯈꯣꯏꯗꯤ ꯂꯩꯇꯕꯅꯤꯅ ꯎꯝ ꯍꯥꯏꯕ
ꯑꯗꯨꯅꯅꯦ ꯑꯗꯨꯅꯦ ꯂꯧꯁꯨ ꯂꯩꯌꯦ ꯑꯩꯈꯣꯏꯗꯤ ꯑꯗꯨꯅ ꯄꯩꯁꯥ ꯗꯔꯀꯥꯔ ꯇꯥꯗꯦꯕ ꯑꯩꯗꯤ ꯑꯩꯅ ꯍꯦꯛ ꯊꯨꯔꯒ ꯆꯥꯖꯕꯅꯦ ꯎꯝ
ꯑꯩꯈꯣꯏꯗꯤ ꯆ ꯁꯥ ꯆꯥꯅꯤꯡꯕꯗꯤ ꯂꯧꯕ ꯇꯥꯗꯣꯏꯅꯦꯕ ꯑꯗꯣ ꯄꯩꯁꯥ ꯂꯩꯇ꯭ꯔꯗꯤ ꯎꯄꯥꯏ ꯂꯩꯇꯦ ꯀꯩꯅꯣ ꯑꯩꯈꯣꯏꯗꯤ ꯂꯥꯏꯌꯦꯕ ꯎꯝ ꯍꯣꯏ ꯂꯥꯏꯔꯕꯩ ꯏꯕꯨꯡꯒꯤ ꯏꯃꯨꯡꯒꯤ ꯄꯣꯛꯄꯅꯤꯅ
ꯂꯥꯏꯔꯕ ꯅꯣꯏꯗꯤ ꯀꯟꯅ ꯍꯣꯠꯅꯖꯧ ꯑꯩꯣꯏꯗꯤ ꯏꯅꯥꯛ ꯈꯨꯟꯕꯅꯤꯅꯀꯣ ꯄꯩꯁꯥ ꯀꯗꯗ꯭ꯔ ꯀꯥ ꯇꯥꯗꯦ
ꯗꯔꯥ ꯇꯥꯔꯦꯕ ꯏꯇꯥꯎꯁꯦ
ꯎꯝ
ꯍ ꯌꯥꯝ ꯐꯔꯦ ꯑꯗꯨꯗꯤ
ꯃꯇꯦꯡ ꯄꯥꯝꯕꯤ
ꯑꯥ ꯃꯊꯪ ꯃꯊꯪ ꯂꯥꯛꯄ ꯀꯥꯟꯗ ꯏꯇꯥꯎꯅ ꯑꯩ ꯋꯥꯔꯕ ꯃꯇꯝꯗ
ꯄꯩꯁꯥ ꯈꯔ ꯊꯒꯔ
ꯑꯩ ꯄꯩꯁꯥꯗꯤ ꯂꯩꯇꯦ ꯍꯟꯖꯥꯡ ꯅꯥꯄꯤ ꯍꯥꯏꯔꯛꯑꯣ ꯏꯖꯒ ꯅ ꯄꯤ ꯅ ꯋꯥꯄꯊ ꯆꯥꯛ ꯀꯩꯀꯥ ꯑꯦ ꯆꯦꯡ ꯀꯩꯀꯥ ꯑꯋꯥꯠꯄꯗꯣ ꯑꯩꯉꯣꯟꯗ ꯍꯥꯏꯔꯣꯑꯣ
ꯑꯣ ꯑꯗꯨ ꯑꯗꯨ ꯍꯥꯏꯕ ꯇꯥꯔꯦꯅꯦ ꯑꯗꯨꯗꯤ
ꯍꯅ ꯊꯥꯗꯣꯛꯆꯒꯦ
ꯑꯁ ꯃꯃꯜ ꯂꯧꯗꯕꯤꯗ
ꯑꯣꯝ
ꯌꯥꯝ ꯅꯨꯡꯉꯥꯏꯗ ꯑꯩ ꯏꯇꯥꯎꯒꯤ ꯄꯥꯎ
ꯈꫭꯏꯗꯤ ꯈꯔ ꯇꯧꯔꯛꯀꯅꯤ ꯎ ꯌꯥꯝ ꯋꯥꯏ ꯂꯩꯗꯕꯅꯦ ꯀꯩꯅꯣ
ꯑꯗꯨꯅꯤ ꯀꯩꯅꯣ
ꯅꯨꯡꯉꯥꯏꯇꯕ ꯋꯥꯈꯜꯒ ꯑꯝꯇ ꯈꯟꯒꯗꫪꫭ
ꯑꯗꯨꯅꯤ ꯍꯥꯏꯔꯤꯖꯦ ꯑꯣꯏꯗꯤ ꯎꯄꯥꯏ ꯂꯩꯇ꯭ꯔꯦ ꯑꯩꯈꯣꯏ ꯌꯨꯝꯗꯤ ꯀꯩꯝ ꯂꯩꯇꯦ ꯁꯥꯁꯨ ꯂꯩ ꯀꯩꯅꯣꯗꯨꯗꯤ ꯁꯤ ꯂꯩꯇꯦ ꯑꯣꯛꯁꯨ ꯂꯩꯇꯦ ꯍꯨꯏꯁꯨ ꯂꯩꯇꯦ ꯌꯦꯟ ꯐꯥꯎ ꯂꯩꯇꯦꯅꯦ ꯑꯩꯈꯣꯏꯗꯤ
ꯑꯁ
ꯑꯩꯈꯣꯏꯒꯤ ꯄꯨꯈ꯭ꯔꯤꯗ ꯉꯥ ꯈꯛꯇꯪ ꯉꯥꯏꯔꯦ ꯉꯥꯁꯨ ꯃꯁꯤꯡ ꯊꯤꯕ ꯌꯥꯔꯦꯅꯦ ꯇꯔꯥ ꯇꯔꯥꯐꯥꯎ ꯁꯨꯔꯝꯃꯣꯏꯗ
ꯑꯦ ꯅꯪ ꯉꯥ ꯃꯁꯤꯡ ꯊꯤꯕ ꯍꯩꯕꯔꯅꯦ
ꯍꯩꯌꯦ ꯀꯩꯅꯣ ꯑꯩꯈꯣꯏꯅ ꯈꯣꯏ ꯑꯩꯈꯣꯏꯅ ꯊꯝ ꯍꯣꯏ ꯑꯩꯈꯣꯏꯅ ꯊꯝꯕꯒꯤ
ꯑꯦ ꯃꯆꯥ ꯄꯣꯛꯑꯝꯒꯅꯤꯌꯦ
ꯑꯦ ꯄꯣꯛꯇꯔꯤꯌꯦ ꯌꯥꯝ ꯄꯤꯛꯏꯌꯦ ꯍꯧꯖꯤꯛꯇꯤ
ꯆꯥꯕ ꯆꯕꯁꯨ ꯆꯥꯕ ꯌꯥꯗꯔꯦꯅꯦꯍꯦ
ꯑꯗꯨꯗꯤ ꯄꯨꯈ꯭ꯔꯤꯒꯤ ꯏꯁꯤꯡꯒ ꯑꯗꯨꯝ ꯊꯛꯆꯔꯣ
ꯎꯝ ꯑꯗꯨ ꯑꯗꯨ ꯇꯧꯕ ꯇꯥꯔꯦ ꯎꯄꯥꯏ ꯂꯩꯇꯔꯦ ꯍꯟꯗꯛꯇꯤ ꯀꯃꯥꯏꯅ ꯇꯧꯗꯣꯏꯅ ꯈꯪꯗꯦ ꯕꯣꯜ ꯉꯁꯤ ꯌꯦꯡꯒꯦ ꯇꯧꯕꯅꯦ ꯑꯩꯁꯦ ꯍꯌꯦꯡ ꯑꯩ ꯊꯕꯛ ꯑꯃ ꯂꯩꯕ
ꯑꯩꯁꯨ ꯌꯦꯡꯒꯅꯤ ꯍꯦ ꯊꯕꯛꯄꯨꯗꯤ ꯂꯩ ꯂꯩꯅꯥꯕ ꯉꯥꯛ
ꯏꯁ ꯍꯟꯗꯛꯀꯤ ꯕꯣꯜꯁꯦ ꯌꯥꯝꯅ ꯊꯦꯡꯅ ꯊꯦꯡꯅ ꯇꯧꯔꯦꯅꯦ ꯃꯇꯝ
ꯃꯇꯝꯒꯤ ꯆꯠꯅꯕꯤꯅꯤ
ꯎꯝ
ꯌꯦꯡꯒꯗꯕꯅꯦ
ꯍꯣꯏ ꯁꯥꯟꯅꯥꯕꯨꯗꯨꯗꯤ ꯑꯩ ꯌꯦꯡꯕ ꯌꯥꯏꯌꯦꯕꯀꯣ ꯄꯨꯡ ꯑꯃꯃꯛ ꯊꯥꯏꯅ ꯖꯒꯥ ꯑꯅꯤ ꯃꯈꯥꯏꯒꯤ ꯑꯃ ꯂꯩꯗꯥꯏ
ꯑꯩ ꯑꯅꯤ ꯃꯈꯥꯏꯗ ꯂꯩꯗꯧꯗꯧ ꯃꯥꯟꯗꯔꯦ ꯕꯥꯔꯣ ꯃꯈꯥꯏꯗꯅꯦ
ꯑꯣ ꯅꯠꯇꯦ ꯅꯍꯥꯟꯒꯤ ꯋꯥꯔꯤꯅꯤꯅꯦꯕ ꯑꯩ ꯍꯥꯏꯁꯦ
ꯑꯣ ꯑꯣ ꯑꯣ ꯑꯅꯤ ꯃꯈꯥꯏꯗ ꯑꯗꯨꯝ ꯂꯩꯒꯟꯕꯅꯦ
ꯑꯗꯨꯝ ꯑꯗꯨꯝꯕꯗꯤ ꯑꯩ ꯌꯦꯡꯕ ꯁꯪꯗ꯭ꯔꯦꯕ
ꯑꫭ ꯑꯖꯨꯅꯦ ꯑꯩꯖꯨ ꯁꯨꯌꯦꯡ ꯌꯦꯡꯗꯦ
ꯑꯩ ꯑꯍꯥꯟꯕ ꯑꯍꯥꯟꯕ ꯑꯍꯥꯟꯕ ꯑꯍꯥꯟꯕ ꯀꯩꯅꯣ ꯊꯨꯡꯅꯤ ꯑꯍꯥꯟꯕ ꯁꯥꯟꯅꯕꯗꯣ ꯑꯗꯨ ꯈꯛꯇꯅꯤ ꯍꯌꯦꯡꯒꯤꯅꯤꯍꯣꯏ ꯑꯌꯨꯛ ꯄꯨꯡ ꯇꯔꯨꯛ ꯃꯈꯥꯏꯗ ꯁꯥꯟꯅꯕ ꯑꯃ ꯂꯩꯗꯥꯏ
ꯑꯥ ꯍꯣꯏ ꯂꯩꯕꯅꯦ
ꯍꯧꯖꯤꯛꯀꯥꯟꯗꯤ ꯂꯩꯔꯝꯃꯕ ꯃꯥꯜꯂꯦ ꯅꯍꯥꯟꯋꯥꯏꯗꯤ ꯂꯩꯔꯝꯗꯦ ꯎꯝ ꯑꯗꯨꯕꯨꯗꯤ ꯌꯦꯡꯕ ꯌꯥꯔꯦꯕꯣ ꯑꯌꯨꯛ ꯍꯧꯒꯠꯂꯒꯅꯦ ꯁꯨꯃꯥꯏꯅ ꯇꯧꯕꯅꯤ ꯏꯇꯥꯎꯁꯦ ꯍꯧꯖꯤꯛ ꯀꯩ ꯊꯕꯛ ꯇꯧꯔꯤꯅꯣ ꯍꯧꯖꯤꯛ ꯍꯧꯖꯤꯛ
ꯑꯩ ꯊꯕꯛ ꯇꯧꯋꯦ ꯍꯥꯏꯕꯕꯨ ꯇꯨꯝꯕ ꯆꯥꯕ ꯍꯤꯞꯄꯒ ꯑꯗꯨꯝ ꯑꯗꯨꯒꯗ ꯂꯕꯅꯦ ꯑꯩ ꯍꯧꯖꯤꯛ ꯑꯩ ꯏꯁꯤꯡ ꯊꯛꯀꯦ ꯇꯧꯋꯤꯌꯦ
ꯑꯣ ꯏꯁꯤꯡꯁꯨ ꯊꯛꯄ ꯍꯩꯕꯕ ꯃꯥꯜꯂꯦ
ꯑꯣ ꯏꯁꯤꯡꯁꯨ ꯊꯛꯄ ꯍꯩꯌꯦ
ꯑꯁꯥꯕ꯭ꯔꯣ ꯑꯍꯤꯡꯕ꯭ꯔꯣ
ꯏꯪꯕꯅꯦ
ꯍꯣꯏ ꯍꯧꯖꯤꯛꯇꯤ ꯅꯨꯡꯁꯥ ꯅꯨꯡꯁꯥ ꯁꯥꯔꯕꯅꯤꯅ ꯅꯨꯡꯗꯥꯡ ꯅꯨꯡꯗꯥꯡ ꯑꯣꯏꯔꯁꯨ ꯁꯥꯌꯦꯀꯣ
ꯑꯁ ꯐꯦꯡ ꯌꯥꯎꯗꯦ ꯇ ꯃꯉꯜꯅꯤꯦ
ꯑꯁ ꯑꯗꯨꯅꯦ ꯍꯥꯏꯁꯦ ꯑꯩꯈꯣꯏꯁꯨ ꯅꯨꯡꯇꯤꯅꯦ ꯊꯥꯏꯔꯤꯅꯦ
ꯃꯍꯩꯕꯨ ꯃꯨꯠꯂꯗꯤ ꯑꯁ ꯇꯨꯝꯃ ꯉꯥꯟꯝꯗ ꯌꯥꯗ꯭ꯔꯦ
ꯏꯁꯤꯡ ꯃꯊꯛꯇ ꯇꯨꯝꯕ ꯇꯥꯔꯦꯅꯦ ꯑꯗꯨꯗꯤ ꯠꯇ ꯑꯩꯣꯏ ꯍꯣꯏ ꯑꯩꯈꯣꯏ ꯐꯃꯨꯡꯗ ꯏꯁꯤꯡ ꯆꯥꯏꯔꯒ
ꯑꯥ ꯑꯁ ꯑꯗꯨꯒꯨꯝꯕ ꯐꯖꯃꯕ ꯃꯐꯝ ꯂꯩꯔꯗꯤ ꯑꯩꯗꯤ ꯑꯗꯨꯝ ꯑꯗꯨꯗ ꯆꯠꯀꯅꯤ
ꯎꯝ ꯍꯧꯖꯤꯛꯀꯥꯟꯗꯤ ꯃꯄꯥꯟꯂꯣꯝꯗ ꯌꯥꯝ ꯁꯥꯔꯝꯃꯅꯤ
ꯑ
ꯍꯥꯏꯕꯗꯤ ꯃꯣꯏꯗꯤ ꯃꯣꯏꯒꯤ ꯃꯣꯏꯒꯤ ꯁꯥ ꯑꯁꯥꯕ ꯆꯥꯡꯗꯣ ꯑꯩꯈꯣꯏꯗꯤ ꯍꯦꯜꯂꯦꯕ ꯃꯣꯏꯅ
ꯍꯦꯟꯕꯅꯦ ꯍꯦꯟꯕꯅꯦ
ꯃꯣꯏꯗꯤ ꯇꯨꯝꯕꯁꯨ ꯌꯥꯗꯕꯅꯤ ꯍꯥꯏ
ꯑꯩ ꯁꯤ ꯌꯥꯎꯗ꯭ꯔꯗꯤ ꯇꯝꯃꯦ ꯌꯥꯔꯝꯃꯣꯏ ꯃꯣꯏꯗꯤ
ꯎꯝ ꯃꯣꯏꯗꯤ ꯌꯥꯗꯕꯅꯤ ꯏꯃꯥꯟꯅꯕ ꯑꯃ ꯂꯩꯌꯦꯕꯀꯣ ꯃꯄꯥꯟꯗ ꯂꯩꯕ ꯃꯥ ꯉꯔꯥꯡ
ꯑꯁ ꯀꯔꯤ ꯃꯈꯣꯅꯣꯅꯦ
ꯀꯔꯤꯅꯣꯅꯦꯍꯦ
ꯑꯗꯨ ꯌꯥꯔꯒꯦ
ꯑꯗꯨꯃꯥꯏꯅ ꯇꯧꯔꯛꯀꯗꯣꯅꯤ
ꯑꯗꯨꯝ ꯃꯤꯅ ꯃꯤꯅ ꯌꯥꯔꯛꯔꯣꯏꯗꯤ ꯍ
ꯎ
ꯏꯇꯥꯎꯁꯦ ꯅꯥꯕ ꯃꯥꯜꯂꯦꯕꯣ ꯅꯪꯒꯤ ꯀꯅꯥꯣꯁꯦ ꯅꯥꯑ ꯃꯥꯜꯂꯦ
ꯑ ꯑ ꯑ ꯍꯣꯏ ꯂꯣꯛ ꯊꯨꯡꯉꯦ
ꯂꯧꯊꯣꯡꯕꯒꯤ ꯑꯣꯏꯔꯝꯅꯦ
ꯎꯝ ꯍꯤꯗꯥꯛ ꯍꯤꯗꯥꯛ ꯆꯥꯔꯁꯨ ꯌꯥꯅꯤꯗ ꯍꯤꯗꯥꯛ ꯃꯤ ꯅꯠꯇꯦ ꯀꯩꯗꯤ
ꯗꯤ ꯌꯦꯔꯨꯝꯗꯣ ꯐꯨꯠꯂꯒ ꯆꯥꯔꯣ
ꯅ ꯌꯦꯔꯨꯝꯁꯨ ꯉꯁꯥꯏ ꯆꯥꯔꯛꯑꯦ ꯑꯩ
ꯅꯍꯥꯟ ꯏꯃꯥꯟꯅꯕꯗꯤ ꯅꯥꯏꯅ ꯌꯨꯝ ꯃꯔꯤ ꯆꯥꯈꯤꯕꯅꯤ
ꯑꯥ ꯅꯃꯥꯟꯅꯕ ꯀꯕꯥ ꯀꯩꯗꯧ ꯍꯥꯏꯕ
ꯏꯃꯥꯟꯅꯕꯅꯦ ꯃꯥ ꯅꯥꯏꯅ ꯌꯦꯔꯨꯝ ꯃꯔꯤ ꯆꯥꯈꯤꯕꯅꯦꯕ ꯑꯗꯨ ꯆꯥꯔꯕ ꯃꯇꯨꯡꯗ ꯐꯔꯦ
ꯐꯩꯅꯦ ꯀꯔꯤ ꯂꯩꯥꯏꯅꯥꯅꯤ ꯍꯥꯏꯕ꯭ꯔꯣ
ꯈꯪꯗꯦ ꯊꯕꯛ ꯁꯨꯅꯤꯡ ꯊꯕꯛ ꯁꯨꯅꯤꯡꯗꯕ ꯂꯥꯏꯅꯥ ꯑꯣꯏꯔꯝ ꯑꯗꯨꯗꯤ
ꯌꯦꯔꯨꯝ ꯑꯍꯥꯎ ꯑꯍꯥꯎꯕ ꯆꯥꯅꯤꯡꯕ ꯂꯩꯅ ꯑꯣꯏꯣꯏ ꯃꯥꯜꯂꯦ
ꯑ ꯑꯗꯨ ꯑꯣꯏꯔꯝꯅꯤꯕ ꯑꯗꯨꯃꯥꯏꯅ ꯑꯗꯨ ꯆꯥꯔꯕ ꯃꯇꯨꯡꯗ ꯊꯕꯛ ꯁꯨꯅꯤꯡꯗꯦ ꯀꯩꯅꯣꯗꯦ ꯀꯔꯤ ꯂꯩꯅꯥ ꯄꯥꯟꯈ꯭ꯔꯖꯥꯠꯅꯣ ꯈꯪꯗꯦ
ꯑ
ꯑꯁ ꯊꯦꯡꯉꯦ ꯊꯦꯡꯉꯦ ꯌꯥꯎꯔꯤꯁꯦ ꯑꯩ ꯌꯥꯎꯒꯠ ꯑꯩ ꯍꯧꯒꯠꯅꯤꯡꯗꯦꯅ ꯍꯧꯒꯠꯅꯤ ꯍꯧꯖꯤꯛ ꯎꯄꯥꯏ ꯂꯩꯇꯕꯅꯤꯅ
ꯑꯣ ꯕꯣꯜ ꯍꯥꯎꯗꯧꯔꯦ
ꯕꯣꯜ ꯍꯥꯎꯗꯣꯏꯔꯦ ꯕꯣꯜ ꯍꯥꯎꯗꯣꯏꯔꯦ ꯉꯁꯤꯒꯤ ꯌꯦꯡꯗꯣꯏꯅꯦ
ꯌꯦꯡꯒꯅꯤ ꯑꯩ ꯌꯦꯡꯉ ꯌꯦꯡꯉꯒ ꯑꯗꯨꯝ ꯑꯗꯨꯨꯝꯊꯔꯅꯤ ꯑꯩꯗꯤ ꯉꯍꯥꯟ ꯉꯔꯥꯡ ꯅꯨꯡꯗꯥꯡꯁꯨꯅꯦ ꯑꯗꯨꯃꯥꯏꯅ ꯇꯧꯕꯅꯦ ꯑꯩꯗꯤ
ꯀꯅꯥ ꯀꯅꯥ ꯌꯦꯡꯗꯣꯏꯕ ꯅꯊꯟꯗ
ꯍꯣꯏ ꯑꯩꯈꯣꯏ ꯕꯨꯄꯨꯒ
ꯎꯝ ꯏꯇꯥꯎꯕꯤ ꯅꯨꯄꯤꯁꯤꯗ꯭ꯔꯣ
ꯁꯤꯁ ꯀꯥꯢ ꯅꯨꯄꯤꯅꯣ ꯍꯦ ꯑꯩꯈꯣꯏꯗꯤ ꯑꯉꯥꯡꯅꯤꯍ
ꯎꯝ ꯑꯉꯥꯡ ꯑꯣꯏꯔꯤꯁꯨ ꯍꯧꯖꯤꯛꯀꯥꯟꯗꯤ ꯅꯨꯄꯤ ꯊꯤꯕ ꯉꯥꯛꯇꯅꯤ
ꯑꯉꯥꯡ ꯆꯍꯤ ꯀꯨꯟꯊ꯭ꯔ ꯈꯛꯇꯥ ꯉꯥꯏꯔꯤ
ꯑꯗꯨ ꯑ ꯀꯨꯟ ꯀꯨꯟꯊ꯭ꯔꯥ ꯍꯥꯏꯕ
ꯎꯝ ꯎꯝ
ꯑꯗꯨꯗꯤ ꯁꯝꯀꯦꯠꯕ ꯍꯧꯔꯝꯃꯅꯤ ꯀꯩꯅꯣ
ꯑ ꯑꯁ ꯅꯍꯥꯟꯅ ꯀꯦꯟꯂꯦꯍꯦ ꯁꯝꯗꯤ
ꯃꯌꯥꯏꯗ ꯃꯌꯥꯏꯗ ꯂꯩꯔꯤꯕꯗꯣ
ꯑ ꯑꯗꯨꯃꯛꯇꯤ ꯇꯧꯗꯦꯍꯦ ꯈꯖꯤꯛ ꯈꯖꯤꯛ ꯑꯃꯅꯤ ꯀꯦꯜꯂꯦ ꯍꯥꯏꯕ ꯋꯥꯅꯤꯍꯦ ꯆꯤꯔꯏ ꯆꯤꯔꯥꯏ ꯇꯥꯡ ꯎꯝ
ꯎꯄꯥꯏ ꯂꯩꯇ꯭ꯔꯦ
ꯆꯤꯔꯥꯒ ꯂꯪꯇ꯭ꯔꯦꯠ ꯂꯥꯡꯕꯗꯨꯗꯤ ꯅꯠꯇꯦꯍꯦ
ꯌꯦꯡꯕ ꯀꯥꯟꯗ ꯌꯦꯡꯕ ꯉꯝꯗꯕꯗꯣ ꯅꯨꯡꯁꯤꯕꯗꯣ ꯌꯦꯔꯨꯝ ꯐꯨꯠꯄ ꯌꯥꯕꯗꯣ
ꯎꯝ ꯑꯗꯨ ꯑꯗꯨ ꯃꯥꯏꯅꯦꯗꯤ ꯇꯧꯗꯦꯍꯦ
ꯑꯗꯨꯝꯕ ꯃꯇꯝ ꯂꯥꯛꯑꯅꯤ ꯅꯨꯄꯤ ꯊꯤꯕ ꯍꯣꯏ ꯁꯦ ꯋꯥꯒꯅꯣ ꯌꯥꯝ ꯋꯥꯒꯅꯣ
ꯍꯣꯏ ꯑꯦ ꯅꯪ ꯍꯥꯏꯒꯣꯟꯅ ꯄꯩꯁꯥꯥꯏ ꯄꯥꯏꯔꯒꯨꯝꯅ ꯄꯥꯏꯔꯗꯤ
ꯑꯣ ꯑꯗꯨꯗꯤ ꯅꯪ ꯅꯪꯉꯣꯟꯗ ꯄꯩꯁꯥ ꯂꯩꯇ ꯑꯗꯨꯁꯨ ꯅꯪꯒꯤ ꯅꯉꯣꯟꯗ ꯑ ꯅꯣꯏ ꯅꯣꯏ ꯌꯨꯝꯗ ꯑ ꯀꯩꯕ ꯍꯨꯏ ꯂꯩ ꯍꯥꯏꯗꯥꯏ ꯑꯣꯛ ꯂꯩ ꯍꯥꯏꯗꯥꯏ ꯑꯗꯨ ꯌꯣꯟꯊꯣꯛꯈꯔꯣ ꯀꯩꯗꯧꯔꯒꯦ
ꯁꯛꯁꯨ ꯈꯔ ꯐꯖꯕꯅꯤ ꯅꯤꯅꯀꯣ ꯅꯨꯄꯤꯗꯤ ꯀꯩꯁꯨ ꯈꯟꯗꯦꯗ
ꯏꯇꯥꯎꯒꯤ ꯋꯥꯔꯤꯁꯤ ꯇꯟꯕ ꯑꯃ ꯌꯥꯎꯔꯤꯍꯦ
ꯑꯁꯦꯡꯕꯩꯅꯦꯍꯦ
ꯊꯥꯖꯕ ꯊꯥꯖꯕ ꯋꯥꯏꯌꯦꯗ
ꯂꯥꯛꯄꯥꯅꯦ ꯑꯩ ꯅꯨꯄꯤꯖꯤꯡꯗꯤ ꯗꯗꯥ ꯗꯗꯥ ꯗꯗꯥ ꯀꯥꯏꯅ ꯑꯩ ꯂꯧꯁꯤꯟꯕꯤꯔꯧ ꯒ ꯀꯣꯏꯗꯦ ꯀꯣꯏꯗꯦ ꯀꯣꯏꯗꯃꯤꯗ ꯃꯣꯏ ꯍꯥꯟꯅ ꯆꯦꯜꯂꯛꯄꯅꯤꯅ
ꯑꯝ ꯃꯣꯏ ꯑꯁꯨꯝꯅ ꯑꯗꯨꯝ ꯐꯒꯤ ꯇꯧꯁꯦ ꯇꯧꯕꯅꯦ ꯍꯥꯏꯕꯅꯤꯗ
ꯑꯁ ꯕꯣꯜꯁꯦ ꯄꯨꯡ ꯀꯌꯣꯗ ꯑꯣꯏꯗꯣꯏꯅꯣ ꯈꯪꯗꯦ ꯉꯁꯤꯁꯦ ꯄꯨꯡ ꯕꯥꯔꯣ ꯃꯈꯥꯏꯗ ꯑꯣꯏꯗꯏ
ꯕꯥꯔꯣ ꯃꯈꯥꯏꯗꯅꯦ
ꯎꯝ ꯉꯔꯥꯡꯒꯤ ꯕꯣꯜ ꯑꯦꯁ ꯐꯖꯔꯦꯍꯦ
ꯎꯝ
ꯉꯔꯥꯡꯒꯤ ꯁꯥꯟ ꯁꯥꯟꯅꯕꯗꯣ
ꯕꯤ ꯖꯦꯠ ꯕꯤꯖꯦꯠ ꯕꯤꯖꯦꯠ ꯅꯪ ꯌꯦꯡꯕ꯭ꯔꯣ ꯕꯤ ꯖꯦꯠꯀꯤꯗꯣ
ꯈꯪꯗꯦꯗ ꯑꯩ ꯌꯦꯡꯗꯦꯗ
ꯕꯤꯖꯦꯠ
ꯑꯣ ꯀ ꯑꯩ ꯑꯣ ꯌꯦꯡꯉꯤ ꯌꯦꯡꯉꯤ ꯉꯔꯥꯡꯒꯤꯗꯣ ꯁꯤꯕꯗꯣ ꯁꯤꯕꯗꯣ ꯅꯨꯡꯁꯤꯌꯦ ꯫ ꯂꯥꯁꯇ ꯀꯞꯄꯥꯗꯣ ꯅꯨꯡꯁꯤꯗ꯭ꯔꯣ
ꯑ ꯍꯣ ꯍꯣ